ꯍꯜꯂꯣ
ꯑꯥꯛꯆꯔꯕꯣ
ꯆꯥꯗ꯭ꯔꯤꯌꯦ ꯊꯣꯡꯕ ꯂꯣꯏꯕꯗ ꯉꯥꯏꯔꯤꯗ ꯆꯥꯅꯤꯡꯗꯕꯒꯤ ꯁꯨꯝ ꯐꯝ ꯂꯩꯔꯤꯗ ꯎꯝ ꯌꯨꯝꯗ ꯂꯩꯗꯕꯅꯤꯅ ꯆꯅꯤ ꯉꯁꯥꯏ ꯆꯔꯥ ꯋꯥꯟꯕ ꯑꯩꯅ ꯑꯗꯨꯒꯤ ꯆꯥꯅꯤꯡꯗꯕ ꯗꯨ ꯉꯥꯍꯥꯛ ꯐꯝ ꯂꯩꯕ ꯍꯣꯔꯦꯟ ꯁꯨ ꯕꫭꯜꯁꯨ ꯌꯦꯡꯗꯧ ꯂꯩꯕꯅꯤꯅ ꯈꯔ ꯊꯦꯡꯅ ꯆꯥꯔꯒ ꯌꯦꯡꯕ ꯅꯨꯡꯉꯥꯏꯅꯕꯥꯅ ꯆꯥꯛꯇꯣ ꯉꯟꯅ ꯆꯥꯒ꯭ꯔꯥꯗꯤ ꯑꯃꯨ ꯇꯨꯝꯅꯤꯡꯉꯦꯗꯅ ꯍꯥ ꯍꯥ ꯑꯗꯨꯒꯤ ꯈ꯭ꯔ ꯁꯨꯃꯥꯏꯅ ꯈꯔ ꯁꯥꯟꯅꯗ꯭ꯔꯗꯤ ꯌꯥꯗꯦꯕ ꯉꯟꯅ ꯆꯥꯊꯣꯛꯑꯗꯤ ꯇꯨꯝꯅꯤꯡꯉꯦꯕ ꯑꯗꯨꯒꯤꯅꯦꯕ ꯅꯣꯏꯗꯤ ꯆꯥꯔꯕꯣ ꯁꯤꯁꯇꫪ ꯈꫭꯏꯗꯤ
ꯆꯥꯗ꯭ꯔꯤꯌꯦ ꯍꯦ
ꯏꯁ ꯅꯣꯏꯁꯨ ꯆꯥꯗ꯭ꯔꯒ ꯊꯦꯡꯉꯦ ꯀꯥꯏꯅ ꯍꯥꯏꯔꯦ ꯑꯩꯈꯣꯏꯗꯁꯨ
ꯑꯩꯁꯨ ꯉꯁꯥꯏ ꯆꯔꯥ ꯋꯥꯟꯕꯒꯤ ꯑꯦꯍꯦ ꯍꯦꯍꯦ
ꯀꯩ ꯑꯦꯖꯥꯡ ꯊꯣꯡꯉꯤꯖꯥꯠꯂ ꯅꯣꯏꯗꯤ
ꯈꯪꯗꯦꯅꯦ ꯏꯃꯥꯅ ꯀꯩꯏꯟꯖꯥꯡ ꯊꯣꯡꯕ꯭ꯔ ꯈꯪꯗꯦ
ꯏꯃꯥꯕꯨ ꯊꯣꯡ ꯏꯃꯥꯕꯨ ꯊꯣꯡꯍꯜꯂꯦꯕ
ꯍꯣꯏ ꯏꯃꯥ ꯊꯣꯡꯍꯜꯂꯦ
ꯂꯩꯁꯥꯕꯤ ꯐꯥꯔꯀꯥꯟꯗ ꯀꯩꯅꯣ ꯅꯃꯥꯕꯨ ꯃꯨꯛ ꯊꫭ ꯇꯣꯡꯉꯥꯜꯂꯤꯗꯨꯅ ꯅꯣꯏ ꯃꯇꯦꯡ ꯄꯥꯡꯒꯦ ꯍꯥꯏꯒꯗꯦ ꯑꯣ
ꯍꯂꯛꯄ ꯀꯥꯟꯗ ꯂꯣꯏꯔꯒ ꯂꯩꯔꯝꯃꯦ
ꯎꯝ
ꯅꯣꯡ ꯆꯨꯕ꯭ꯔꯣ
ꯍꯣꯏ ꯍꯧꯖꯤꯛ ꯈꯔ ꯅꯣꯡꯃꯗꯤꯡ ꯈꯔ ꯆꯨꯔꯛꯑꯦ ꯎꯝ
ꯑꯣ ꯑꯩꯈꯣꯏꯗꯤ ꯁꯨꯝꯇꯥ ꯇꯥꯗꯦ
ꯎꯝ
ꯏꯁꯤ ꯋꯥꯑꯦ
ꯅꯣꯏꯗꯤ ꯀꯥꯏꯗ ꯂꯩꯕ꯭ꯔꯣ
ꯑ ꯑꯁ ꯂꯝꯗꯤ ꯍꯥꯏꯕ ꯅꯨꯡꯉꯥꯏꯇ꯭ꯔꯦ
ꯗꯤꯁꯇ꯭ꯔꯤꯛꯒꯨꯝꯕꯗꯤ ꯍꯥꯏꯕ ꯌꯥꯏ ꯀꯅ ꯑꯗꯨ
ꯑꯣ ꯌꯥꯗꯕꯅꯦ ꯑꯗꯨꯃꯁꯨ
ꯑꯣ ꯉꯁꯥꯏ ꯑꯩꯈꯣꯏ ꯕ꯭ꯔꯥꯗꫪ ꯑꯃꯅꯗꯤ ꯍꯥꯏꯗꯤ ꯍꯥꯏꯕꯀꯣ ꯑꯦ ꯑꯗꯨꯝ ꯃꯥ ꯃꯥꯒꯤ ꯈꯨꯟꯒꯤ ꯃꯤꯡꯗꯣ ꯍꯥꯏꯗ꯭ꯔꯒꯗꯤ ꯑꯗꯨꯝ ꯌꯥꯏ ꯈꫭꯠ ꯂꯦ
ꯑꯗꯨꯒꯀꯣ ꯏꯌꯥꯝꯕ ꯍꯥꯏꯒꯦ ꯑꯗꯨꯒ ꯏꯌꯥꯝꯕ ꯍꯥꯏꯒꯗꯕꯗꯣ ꯅꯪꯅ ꯑꯃ ꯍꯥꯏꯕꯗꯣ
ꯑꯥ
ꯑꯗꯨꯁꯨ ꯌꯥꯗꯕꯅꯦ
ꯑꫭ
ꯃꯄꯥꯥꯟꯂꯣꯝꯒꯤ ꯑꫭ ꯄꯨꯔꯛꯄꯗꯣ ꯋꯥꯗꯣ ꯑꯗꯨꯁꯨ ꯈꯔ ꯌꯥꯗꯕꯅꯤꯀꯣ
ꯎꯝ ꯑꯩꯁꯨ ꯉꯔꯥꯡ ꯈꯛꯇ ꯖꯣꯏꯟ ꯇꯧꯕꯗ ꯉꯥꯏꯔꯤ ꯑꯗꯨꯒꯤꯅꯤꯅ ꯑꯩꯁꯨ ꯐꯖꯅ ꯈꯥꯡꯗ꯭ꯔꯤꯕꯀꯣ
ꯍꯣꯏ ꯍꯣꯏ ꯍꯣꯏ ꯐꯩꯌꯦ ꯐꯩꯌꯦ ꯀꯨꯏꯔꯗꯤ ꯈꯪꯂꯛꯀꯅꯤꯗ
ꯎꯝ
ꯑꯩꯈꯣꯏ ꯄꯨꯟꯅ ꯃꯇꯦꯡ ꯄꯥꯡꯅꯔꯒ ꯂꯣꯏꯔꯦ
ꯍꯣꯏꯗ ꯍꯗ ꯑꯗꯨ
ꯈꯪꯗꯕ ꯕꯨꯀꯣꯛ
ꯅꯣꯏꯗꯤ ꯏꯁꯄꯣꯔꯠ ꯌꯦꯡꯗ꯭ꯔꯣ ꯅꯣꯏꯗꯤ ꯕꯣꯟ ꯌꯦꯡꯉꯣꯏꯗ꯭ꯔꯣ
ꯑꯁ ꯌꯦꯡꯗꯤꯗ
ꯃꯤꯗꯤ ꯁꯞꯄꯣꯔꯠꯀ ꯇꯧꯅꯩꯗꯤ ꯃꯤ ꯅꯨꯄꯤ ꯑꯣꯏꯔꯁꯨ ꯃꯤꯗꯤ
ꯑꯁ ꯍꯣꯏ ꯇꯧ ꯇꯧꯗꯗꯤ ꯇꯧꯋꯦ ꯇꯧꯅꯩ ꯑꯗꯨꯕꯨ ꯑꯁ ꯑꯩꯁꯦ ꯌꯦꯡꯉꯗꯤ ꯑꯌꯨꯛꯇ ꯍꯧꯒꯠꯄꯗꯣ ꯐꯔꯛ ꯇꯥꯕ ꯍꯥꯏꯕꯗꯤ ꯊꯕꯛ ꯆꯠꯂꯦ ꯑꯗꯨ ꯏꯃꯨꯡꯒꯤ ꯆꯥꯛ ꯑꯌꯨꯛꯇ ꯈꯛꯇ ꯑꯩ ꯊꯣꯡꯉꯦꯕꯀꯣ ꯃꯈꯣꯏ ꯁ꯭ꯀꯨꯜ ꯆꯠꯕ ꯀꯥꯟꯗ ꯆꯥꯛ ꯄꯤꯖꯕ ꯏꯄꯥ ꯆꯥꯛ ꯆꯥꯛ ꯄꯤꯖꯕ ꯇꯧꯕꯅꯤꯅ
ꯊꯕꯛ ꯑꯁꯦ ꯌꯥꯝ ꯌꯨꯝꯗ ꯊꯕꯛꯁꯦ ꯔꯦꯁꯄꯣꯟꯁꯤꯕꯤꯂꯤꯇꯤ ꯄꯨꯕꯖꯥꯅꯤꯅꯦ ꯑꯗꯨ ꯑꯔꯥꯏꯕ ꯃꯤꯅ ꯑꯗꯨꯅꯦ ꯆꯥꯛꯀ ꯊꯣꯡꯗꯦ ꯈꯣꯠꯇꯦ ꯍꯥꯏꯕꯗ ꯑꯁ ꯐ꯭ꯔꯤꯗ ꯄꯪꯇꯥ ꯆꯥ ꯂꯩꯕꯅ ꯈꯜꯂꯨꯨꯔꯦꯅꯦ ꯂꯩ ꯌꯥ ꯌꯥꯝ ꯐꯩ ꯌꯥꯝ ꯐꯩ ꯍꯣꯠꯅꯒꯗꯕꯅꯤ ꯏꯃꯥ ꯃꯄꯥꯕꯨ ꯂꯨꯅ ꯇꯧꯒꯗꯕꯅꯤꯗ
ꯊꯕꯛ ꯁꯨꯍꯟꯗ꯭ꯔꯗꯤ ꯆꯥꯕꯗꯣ ꯏꯀꯥꯏꯌꯦ
ꯍꯣꯏꯅꯦ ꯍꯣꯏ ꯑꯗꯨꯃꯥꯏꯅ ꯑꯗꯨꯃꯥꯏꯅ ꯈꯜꯂꯛꯄꯗꯣ ꯑꯗꯨ ꯐꯔꯕꯅꯦ ꯌꯨꯝꯗꯅꯦ ꯀꯩꯗꯧꯗꯣꯏꯅꯣ ꯀꯥꯏꯅ ꯑꯁ
ꯁꯨꯗ꯭ꯔꯁꯨ ꯌꯥꯏ ꯀꯥꯏꯅ ꯈꯟꯕ ꯃꯤ ꯂꯩꯑꯕ
ꯎꯝ
ꯍꯣꯏ ꯑꯁ ꯑꯩꯈꯣꯏꯁꯨ ꯌꯥꯗ꯭ꯔꯦꯗ ꯑꯁ ꯊꯕꯛꯁꯨꯃꯨꯛ ꯆꯠꯂꯦ ꯕꯣꯔꯁꯨ ꯑꯃꯨꯛ ꯌꯦꯡꯉꯦ ꯑꯁ ꯅꯣꯡꯉꯥꯟꯕꯗ ꯑꯁ ꯅꯨ ꯃꯤꯠ ꯀꯁꯤꯦ ꯅꯥꯏꯗ
ꯅꯥꯕ ꯂꯥꯏ ꯐꯖꯅ ꯇꯨꯝꯗ꯭ꯔꯗꯤ ꯊꯕꯛ ꯁꯨꯕ ꯅꯨꯡꯉꯥꯏꯔꯣꯏꯗ
ꯑ ꯑꯩꯈꯣꯏꯗꯤ ꯑꯩꯈꯣꯏꯒꯤ ꯊꯕꯛꯇꯤ ꯍꯧꯖꯤꯛ ꯀꯥꯟꯗꯤ ꯄꯥꯛ ꯋꯥꯅꯦꯕꯀꯣ ꯑꯗꯨꯒꯤ ꯐꯝꯃꯒ ꯂꯩꯕꯒꯤ ꯑꯗꯨ ꯁꯝ ꯌꯦꯡꯉꯨ ꯋꯥꯅꯤꯗ ꯅꯠꯇ꯭ꯔ ꯑꯗꯨꯗꯤ ꯌꯥꯗꯕꯅꯦ ꯑꯗ ꯍꯧꯖꯤꯛꯀꯥꯟꯗꯤ ꯈꯔ ꯐ꯭ꯔꯤ ꯑꯣꯏꯌꯦꯕ ꯊꯕꯛꯇꯣꯀꯣ
ꯑꯣ ꯑꯣ ꯐꯩꯌꯦ ꯐꯩꯌꯦ ꯏꯃꯨꯡ ꯃꯅꯨꯡ ꯌꯦꯡꯃꯤꯟꯅꯕ꯭ꯔꯣ ꯅꯠꯇ꯭ꯔꯒ ꯃꯔꯨꯞ ꯃꯄꯥꯡ ꯌꯥꯎꯕ꯭ꯔꯣ
ꯍꯥꯏꯗꯤ ꯌꯨꯝꯗ ꯂꯩꯇꯦꯗ ꯑꯩꯗꯤ ꯑꯝ ꯑꯗꯨ ꯊꯕꯛ ꯁꯨꯕ ꯆꯠꯂꯦꯕ ꯍꯥꯏꯗꯤ
ꯑꯣ
ꯌꯨꯝꯗꯁꯨ ꯌꯨꯝꯗꯁꯨ ꯇꯣꯏꯅ ꯂꯥꯛꯄ ꯉꯝꯗꯦꯗ ꯌꯨꯝꯗꯁꯨ ꯂꯥꯛꯑꯁꯨ ꯊꯕꯛꯁꯨ ꯂꯩꯗꯅꯤꯅꯀꯣ
ꯑꯥ
ꯑꯩ ꯂꯥꯛꯁꯨ ꯂꯥꯛꯇꯦ ꯂꯥꯛꯑ ꯑꯗꯨꯝ ꯅꯨꯃꯤꯠ ꯅꯤꯅꯤꯒꯨꯝꯕ ꯂꯩꯔꯒ ꯐꯜꯦ ꯂꯁꯤꯒꯦꯗꯗꯥ ꯌꯨꯝꯒꯤ ꯃꯤꯅꯤꯁꯨꯣ ꯍꯣꯏ ꯃꯌꯨꯝ ꯃꯀꯥꯏꯗꯣ ꯂꯣꯏ ꯄꯥꯟꯅꯈ꯭ꯔꯦ ꯏꯊꯟꯇ ꯉꯥꯏꯔꯦꯗ
ꯐꯂꯨ ꯄꯂꯣ ꯑ ꯆꯍꯤꯗꯣ ꯌꯥꯗ꯭ꯔꯗꯤ ꯄꯥꯟꯁꯤꯜꯂꯣ
ꯀꯂꯦ ꯊꯦꯅ ꯈꯅꯤ ꯂꯥꯏꯇ꯭ꯔꯦꯅꯦ
ꯑꯗ꯭ꯔꯦꯅꯦ ꯑꯆꯥꯥꯕ ꯃꯇꯝꯗ ꯄꯤꯔꯛꯀꯅꯤꯗ ꯑꯗꯨꯕꯨꯗꯤ
ꯑꯦꯗꯚꯥꯏꯁ ꯑꯦꯚꯥꯏꯁ ꯑꯦꯗꯚꯥꯏꯁ ꯄꯤꯕꯗꯤ ꯍꯥꯏꯕꯀꯣ ꯑꯩ ꯑꯗꯨꯒ ꯑꯩ ꯏꯁꯥꯒꯤꯔꯤꯅꯅꯨꯡ ꯑꯥꯏꯅ ꯨꯁꯤꯕ ꯍꯥꯏꯩꯗꯔꯣ ꯃꯤꯒꯤ ꯁꯦꯝꯕꯤꯕꯗꯤ ꯍꯥꯏꯕ ꯑꯗꯨꯗ ꯃꯝꯃꯤꯗꯤ ꯌꯥ
ꯑꯗꯨ ꯆꯨꯝꯅ ꯍꯤꯡꯈꯣ ꯆꯨꯝꯅ ꯂꯩꯔꯗꯤ ꯃꯊꯛꯇꯗꯤ ꯏꯁꯣꯔꯅ ꯑꯗꯨꯝ ꯑꯐꯕꯗꯣ ꯄꯤꯔꯛꯀꯅꯤꯗ ꯊꯤꯁꯨ ꯊꯤꯌꯣ ꯐꯥꯎꯅꯔꯒꯁꯨ ꯌꯦꯡꯉꯣ ꯄ꯭ꯔꯊꯅꯥꯁꯨ ꯇꯧꯋꯣ ꯑꯗꯨ ꯑꯣꯏꯔꯗꯤ ꯃꯇꯥꯡ ꯆꯥꯕ ꯀꯥꯟꯗ ꯁꯣꯏꯗꯅ ꯄꯤꯔꯛꯀꯅꯤꯗ
ꯁꯣꯏꯗ ꯑꯗꯨꯕꯨꯗꯤ ꯀꯣꯏꯗ꯭ꯔꯒꯁꯨ ꯑꯆꯨꯝꯕ ꯑꯆꯨꯝꯕ ꯊꯕꯛꯇꯨ ꯇꯧꯕ ꯇꯧꯔꯒꯦ ꯑꯗꯨꯗꯤ ꯏꯁꯣꯔꯅ ꯑꯗꯨꯝ ꯃꯔꯥꯏꯅ ꯃꯊꯛꯇꯗꯒꯤ ꯄꯤꯔꯛꯇꯁꯨ ꯌꯥꯏꯗ
ꯐꯔꯀꯅꯤ ꯐꯔꯛꯅꯤ ꯐꯔꯗ ꯊꯥꯖꯕ ꯆꯦꯠꯂꯣ
ꯈꯪꯗꯦꯗ ꯂꯝ ꯁꯣꯛꯑꯗꯤ ꯄ꯭ꯔꯦꯌꯔ ꯇꯧꯕꯗꯤ ꯍꯦꯛ ꯀꯥꯎꯋꯦ ꯊꯥꯛꯀ ꯇꯧꯕꯁꯦ ꯅꯤꯕꯤꯅꯤ ꯌꯨꯝꯗ ꯂꯥꯛꯑꯀꯗ ꯑꯅꯤꯁꯤ ꯂꯊꯣꯛꯑꯁꯤ ꯍꯦꯛꯇ ꯃꯤꯒ ꯄꯨꯟꯈ꯭ꯔꯗꯦꯒ ꯅꯅꯥꯒꯒ ꯅꯅꯥ ꯇꯕ ꯈꯣꯠꯁꯦ ꯏꯀꯥꯏꯌꯦꯕ ꯊꯥꯖꯕꯖ ꯈꯔ ꯋꯥꯠꯄꯗꯤꯔꯗꯦ ꯑꯩ ꯌꯥꯎꯗꯒꯃꯤ
ꯑꯝ
ꯑꯗꯨꯃꯥꯏ ꯇꯧꯒꯜꯂꯦꯕ ꯑꯈꯣꯏꯗꯤ ꯃꯩꯇꯩꯒꯨꯝꯕꯅ ꯑꯌꯥꯝꯕꯗꯨꯝ ꯄꯨꯟꯕꯅꯤꯅꯀꯣ
ꯑ
ꯆꯥꯛ ꯆꯥꯔꯝꯗꯥꯏ ꯈꯣꯠꯂꯝꯗꯥꯏꯒꯨꯝꯕꯖꯨ ꯇꯧꯔ ꯂꯩꯕꯒꯤ ꯃꯤꯅ ꯌꯦꯡꯕꯗ ꯅꯨꯡꯉꯥꯏꯇꯦꯗꯅ ꯑꯗꯨꯒꯤ꯫
ꯑꯩꯁ
ꯇꯧꯕꯖꯦ ꯑꯗꯨꯝ ꯃꯤꯠ ꯄꯥꯡꯉꯒ ꯃꯥ-ꯃꯥꯒꯤ ꯇꯥꯏꯃꯤꯡ-ꯇꯥꯏꯃꯤꯡꯗ ꯑꯗꯨꯝ ꯇꯧꯔꯖꯨ ꯌꯥꯕꯅꯤꯗ꯫
ꯍꯣꯏ ꯌꯥꯏ-ꯌꯥꯏ
ꯃꯥ-ꯃꯥꯒꯤ ꯊꯕꯛꯀꯤ ꯃꯇꯨꯡ ꯏꯟꯅ ꯑꯗꯨꯝ ꯇꯧꯖꯕꯅꯤꯗ ꯑꯗꯨꯕꯨꯗꯤ ꯃꯤꯠ ꯄꯥꯡꯉꯒ ꯊꯝꯃꯣꯏꯗ ꯈꯜꯂꯒ ꯑꯗꯨꯝ ꯇꯧꯔꯖꯨ ꯌꯥꯏꯕ꯫ ꯑꯩ ꯍꯧꯖꯤꯛ ꯐꯖꯅ ꯇꯧꯔꯕꯅꯤ ꯉꯍꯥꯛꯇꯪ ꯇꯨꯃꯤꯟꯅ ꯈꯜꯂꯒ ꯊꯝꯃꯣꯏꯗꯒ ꯈꯜꯂꯒ ꯑꯗꯨꯝ ꯇꯧꯔꯖꯨ ꯌꯥꯏꯗꯥ꯫ ꯐꯣꯡꯅ ꯇꯧꯗ꯭ꯔꯖꯨꯀꯣ
ꯍꯣꯏ
ꯃꯦꯜ ꯖꯥꯠ-ꯖꯥꯠꯀꯤ ꯑꯥꯏꯗꯤꯌꯥꯗꯤ ꯆꯨꯝ ꯄꯨꯜꯂꯤꯡ ꯑꯆꯧꯕꯅꯤꯗꯥ ꯑꯈꯣꯏꯖꯦ
ꯃꯇꯝ ꯐꯠꯇ꯭ꯔꯕꯅꯤꯅ ꯄ꯭ꯔꯁꯣꯅꯥꯖꯨ ꯀꯟꯕ ꯇꯥꯔꯗꯅꯀꯣ ꯍꯧꯖꯤꯛꯇꯤ꯫ ꯇꯥꯕ꯭ꯔꯣ
ꯇꯥꯏꯌꯦ-ꯇꯥꯏꯌꯦ ꯃꯇꯝꯖꯦ ꯐ-ꯃꯇꯝꯅ ꯐꯠꯇ꯭ꯔꯤꯔꯥ ꯃꯤꯅ ꯐꯠꯇ꯭ꯔꯤꯔꯥ ꯈꯪꯗ꯭ꯔꯦꯗꯥ꯫ ꯃꯇꯝꯗꯤ ꯐꯠꯇꯕ ꯑꯣꯏꯔꯝꯃꯣꯏꯗꯥ꯫ ꯃꯤꯅꯅꯦ-ꯃꯤꯅꯅꯦꯕ ꯃꯇꯝꯗꯤ ꯁꯨꯝ ꯁꯨ ꯇꯧꯗꯕꯅꯦꯕ ꯃꯤꯅ ꯐꯠꯍꯟꯗ꯭ꯔꯤꯅꯦꯕ ꯇꯧꯔꯤꯅꯦ꯫
ꯏꯁꯥꯑꯣꯟꯗꯒꯤ ꯍꯥꯟꯅ ꯑ-ꯀꯩꯍꯥꯏꯗꯣꯏꯅꯣ ꯑꯁ ꯑ-ꯑꯍꯣꯡꯕꯗꯣ ꯍꯥꯟꯅ ꯇꯧꯒꯗꯕꯅꯦꯕ ꯃꯤꯉꯣꯟꯗ ꯍꯥꯟꯅ ꯍꯥꯏꯗꯕꯤꯗ ꯏꯁꯥꯗ ꯍꯥꯟꯅ
ꯍꯣꯡꯒꯗꯕꯅꯦ꯫
ꯎꯝ ꯃꯁꯥ-ꯃꯁꯥꯅ ꯚꯥꯞ ꯇꯥꯅꯔꯗꯤ ꯍꯥ-ꯑꯗꯨꯝ ꯐꯔꯗꯕꯅꯦꯕ꯫ ꯃꯁꯥꯅ ꯐꯠꯇ꯭ꯔꯒ ꯑꯁ ꯅꯪ ꯐꯠꯇꯦ-ꯈꯣꯠꯇꯦ ꯍꯥꯏꯅꯔꯒ ꯂꯩꯕ ꯌꯥꯗꯦꯕ꯫
ꯑ ꯍꯣꯏ
ꯃꯤꯅ ꯍꯥꯏ ꯃꯤꯅ ꯍꯥꯏꯟꯒꯗꯕꯅꯦꯕ ꯑꯈꯣꯏꯅ ꯑꯦ ꯑꯩꯈꯣꯏꯅ ꯐꯥꯏ ꯍꯥꯏꯗ꯭ꯔꯁꯨ ꯑꯩꯈꯣꯏꯒꯤ ꯊꯕꯛꯀꯤ ꯃꯇꯨꯡ ꯏꯟꯅ ꯃꯤꯅ ꯑꯁ ꯁꯤ ꯃꯤꯖꯤꯗꯤ ꯐꯩꯍꯦ ꯀꯥꯏꯅ ꯍꯥꯏꯗꯣꯏꯅꯦ ꯑꯩꯈꯣꯏꯅ ꯐꯥꯏꯌꯦꯅ ꯍꯥꯏꯕꯗꯤ ꯌꯥꯗꯦꯕ ꯃꯤꯅ-ꯃꯤꯅ ꯍꯥꯏꯅꯟꯍꯟꯗꯣꯏꯅꯦꯕ ꯑꯩꯈꯣꯏꯒꯤ ꯍꯧꯖꯤꯛ ꯇꯧꯔꯤꯕ ꯊꯕꯛꯀꯤ ꯃꯇꯨꯡ ꯏꯟꯅꯀꯣ꯫
ꯑꯥ
ꯈꯟꯗ꯭ꯔꯒꯁꯨ ꯃꯤꯅ ꯐꯩꯌꯦꯅ ꯈꯟꯗꯣꯛꯍꯟꯅꯕ ꯊꯕꯛꯇꯣ ꯇꯧꯗꯣꯏꯅꯦꯕ꯫
ꯈꯪꯗ꯭ꯔꯦꯗꯥ ꯄꯨꯟꯁꯤꯁꯦ ꯀꯃꯥꯏꯅ ꯍꯤꯡꯖꯤꯔꯥ
ꯎꯝ ꯎꯝ ꯌꯥꯝ ꯋꯥꯔꯦꯅꯦ ꯄꯨꯟꯁꯤꯁꯦ
ꯑꯅꯥ-ꯑꯌꯦꯛꯇꯤ ꯌꯥꯎꯗꯕ꯭ꯔꯣ꯫
ꯑꯅꯥ-ꯑꯌꯦꯛꯄꯨꯗꯤ ꯂꯩꯇꯦꯗ ꯏꯁꯥꯕꯨꯗꯤ ꯐꯥꯏꯌꯦꯗ꯫ ꯆꯥꯕ ꯊꯛꯄꯗꯤ ꯐꯕꯅꯤꯅꯀꯣ꯫
ꯑꯥ
ꯑꯁ ꯀꯥꯏꯗꯒꯤ ꯄꯩꯁꯥꯅꯒ ꯄꯥꯏꯗꯕꯅꯦ ꯃꯨꯛ ꯑꯩ ꯅꯥꯒꯃꯨꯛꯅꯥꯁꯤꯜꯂꯗꯤ ꯑꯁ ꯕꯦꯔꯥ ꯀꯥꯅꯤꯍꯦ ꯑꯩ ꯁꯣꯔꯅꯖꯨ ꯆꯥꯟꯗꯤ ꯆꯥꯟꯕꯤꯕꯖꯥꯠꯅꯤꯗ ꯑꯈꯣꯏꯒꯤꯖꯨ꯫
ꯍꯣꯏ ꯍꯣꯏ
ꯃꯥ ꯃꯥꯒꯤ ꯀꯟꯗꯤꯁꯔꯒꯤ ꯃꯇꯨꯡ ꯏ ꯃꯇꯨꯡꯏꯟꯅꯀꯣ ꯁꯦꯝꯕꯤꯔꯤꯅꯦꯕ ꯂꯥꯏꯅꯥꯒꯨꯝꯕꯁꯨ ꯄꯩꯁꯥꯒꯨꯝꯕ ꯄꯥꯏꯕ ꯃꯤꯁꯤꯅ ꯑꯃꯨꯛ ꯍꯦꯟꯅ ꯂꯥꯏꯅꯥꯁꯦ ꯑꯔꯨ ꯑꯔꯨꯕ ꯑꯃꯨꯛ ꯍꯥꯏꯔꯣꯏ ꯎꯝ ꯎꯝ
ꯍꯧꯖꯤꯛꯀꯤꯗꯣ ꯈꯔ ꯆꯞꯄꯦꯗ
ꯇꯥ ꯇꯥꯕꯔꯣ
ꯑꯣ ꯍꯧꯖꯤꯁꯤꯗ ꯍꯣꯏ ꯇꯥꯔꯦ ꯇꯥꯔꯦ
ꯃꯥ ꯃꯥꯒꯤ ꯏꯁꯣꯔꯅꯁꯨ ꯄꯤꯕꯤꯔꯤꯅꯤꯗ ꯄꯩꯁꯥꯒ ꯄꯥꯏꯔꯗꯤ ꯄꯩꯁꯥ ꯄꯥꯏꯕꯒꯤ ꯃꯇꯨꯡ ꯏꯟꯅ ꯑꯗꯨꯝ ꯃꯥ ꯃꯥꯒꯤ ꯃꯇꯨꯡ ꯏꯟꯅ ꯑꯗꯨꯝ ꯄꯤꯕꯅꯦꯕ ꯂꯥꯏꯅꯥꯒꯨꯝꯕꯁꯨ
ꯍꯣꯏ
ꯑ ꯂꯥꯏꯔꯕ ꯃꯤꯗꯕꯨ ꯀꯥꯏꯗꯒꯤ ꯑꯅꯥꯕꯗꯨ ꯑꯁ ꯂꯥꯛ ꯇꯔꯦꯠ ꯅꯤꯄꯥꯜꯒꯤ ꯄꯤꯁꯤ ꯂꯥꯛꯑꯗꯤ ꯑꯩꯈꯣꯏꯗꯣ ꯀꯟꯕ ꯉꯝꯃꯣꯏ ꯃꯥ ꯃꯥꯒꯤ ꯃꯇꯨꯡ ꯃꯇꯨꯡ ꯏꯟꯅ ꯇꯤꯔꯤꯅꯦꯅꯤ
ꯑ ꯍꯣꯏ ꯆꯨꯝꯃꯦ ꯍꯧꯖꯤꯛꯀꯥꯟꯁꯦ ꯌꯥꯝ ꯁꯥꯔꯛꯑꯦꯀꯣ
ꯅꯤ ꯂꯧ ꯃꯇꯝꯁꯤ ꯂꯥꯛꯑꯕꯅꯤꯅ ꯁꯥꯔꯛꯑꯗꯕꯅꯤꯅ ꯍꯧꯗ ꯅꯣꯡꯁꯨ ꯆꯨꯕ ꯁꯥꯁꯨ ꯁꯥꯕ ꯁꯪꯗꯅ ꯒꯟ ꯇꯥꯗꯅ ꯅꯣꯡ ꯆꯨꯔꯗꯤ ꯈꯔ ꯏꯕ ꯌꯥꯕ ꯅꯣꯡ ꯁꯂꯁꯨ ꯁꯥꯏꯅ ꯌꯥ ꯅ ꯍꯧꯖꯤꯛꯄꯨꯗꯤ ꯆꯨꯗ꯭ꯔꯦꯗ ꯑꯩ ꯈꯈꯣꯏꯗꯗꯤ ꯍꯧꯖꯤꯛꯇꯤ
ꯑ
ꯆꯨꯔꯁꯨ ꯁꯥꯏꯗ ꯌꯥꯗꯦꯗ ꯍꯨꯃꯥꯡ ꯊꯣꯛꯏꯗ
ꯀꯥꯂꯦꯟ ꯑꯣꯏꯕꯒꯤꯅꯤꯗ ꯑꯗꯨꯗꯤ
ꯎꯝ ꯐꯦꯟꯁꯨ ꯂꯦꯞꯇꯕꯤꯗ ꯊꯥꯏꯅꯦꯕ ꯐꯦꯟ ꯃꯈꯥꯗꯅꯦꯕ ꯐꯝꯃꯦ ꯑꯗꯨꯏꯁꯨ ꯑꯃꯨꯛ ꯁꯥꯏ
ꯍꯣꯏ
ꯃꯤ ꯂꯣꯏ ꯂꯩꯕ꯭ꯔꯣ ꯀꯃꯥꯏꯅ ꯇꯧꯒꯦ
ꯍꯣꯏ ꯏꯃꯥꯟꯅꯕ ꯑꯃꯒ ꯂꯩꯃꯤꯟꯅꯕꯅꯤꯅ ꯑꯇꯩꯗꯤ ꯃꯥ ꯃꯥꯒꯤ ꯇꯣꯉꯥꯟ ꯇꯣꯉꯥꯟꯕ ꯂꯣꯏ ꯂꯩꯅꯕꯀꯣ ꯊꯕꯥꯛꯄꯨꯗꯤ ꯂꯣꯏ ꯄꯨꯟꯕ ꯂꯩꯃꯤꯟꯅꯕꯗꯤ ꯃꯤ ꯌꯥꯝ ꯂꯩꯃꯤꯟꯅꯗꯦꯕ ꯑꯅꯤꯈꯛꯇꯪ ꯂꯩꯃꯤꯟꯅꯕ
ꯊꯕꯛ ꯌꯥꯝ ꯀꯟꯕ ꯃꯥꯜꯂꯦ
ꯑꯥ ꯊꯕꯛꯔꯣ
ꯍꯣꯏ
ꯈꯪꯗꯦꯗ ꯈꯣꯏꯗꯤ ꯑꯋꯥꯕ ꯊꯕꯛ ꯁꯨꯅꯤꯡꯗꯕꯒꯤ ꯅꯨꯡꯉꯥꯏꯕ ꯊꯤꯕꯛ ꯊꯤꯔꯒ ꯆꯠꯄ ꯃꯤꯅꯤꯅ ꯄꯩꯁꯥꯒꯤꯗꯤ ꯄꯛ ꯈꯟꯗꯦꯗꯥ ꯐꯝꯃꯒꯥ ꯊꯥ ꯊꯥꯗ ꯈꯤꯇꯪ ꯈꯤꯇꯪ ꯑꯣꯏꯖꯔꯒ ꯊꯪꯖꯕꯗꯣ ꯑꯋꯥꯕ ꯊꯕꯛ ꯁꯨꯔꯗꯤ ꯄꯩꯁꯥꯗꯣ ꯍꯦꯟꯅ ꯑꯩ ꯐꯪꯗꯤ ꯐꯪꯉꯦꯗꯅ
ꯑꯁ ꯑꯗꯨ ꯅꯨꯡꯉꯥꯏꯕ ꯅꯨꯡꯉꯥꯏꯇꯕ ꯑꯗꯨ ꯇꯣꯛꯈ꯭ꯔꯣꯅꯦ ꯊꯕꯛ ꯑꯃ ꯇꯧꯅꯤꯡꯉꯥꯏ ꯂꯩꯕꯁꯦ ꯌꯥꯝ ꯐꯔꯕꯅꯤ
ꯊꯕꯛꯄꯨꯗꯤ ꯑꯗꯨꯝ ꯁꯨꯅꯤꯡꯉꯥꯏ ꯇꯟꯕꯨ ꯇꯟꯗ꯭ꯔꯒꯗꯤ ꯑꯗꯨꯝ ꯊꯥꯕꯛꯄꯨꯗꯤ ꯑꯗꯨꯝ ꯐꯪꯗꯤ ꯐꯪꯕꯅꯤꯗ ꯑꯩꯈꯣꯏꯅ ꯊꯕꯥꯛꯇ ꯆꯤꯍꯥꯎ ꯊꯤ ꯂꯩꯔꯗꯤ ꯊꯕꯛꯇꯤ ꯀꯥꯏꯁꯨ ꯐꯪꯉꯣꯏꯕ ꯌꯥꯝ ꯂꯣꯏꯔꯦ ꯌꯥꯝ ꯂꯣꯏꯔꯦꯔꯥ ꯑꯐꯪ ꯑꯐꯪꯕꯗ ꯑꯗꯨꯝ ꯁꯣꯏꯔꯗꯤ ꯊꯕꯛ ꯑꯗꯨꯗꯤ ꯑꯗꯨꯝ ꯃꯊꯥꯡꯊ ꯊꯕꯥꯛ ꯑꯗꯨꯝ ꯂꯥꯛꯄꯅꯦꯕ ꯁꯨꯗ꯭ꯔꯤꯉꯩꯗ ꯑꯁ ꯑꯗꯨꯒꯤ ꯊꯕꯛꯇꯣ ꯁꯨꯅꯤꯡꯗꯦ ꯈꯣꯠꯅꯤꯡꯗꯦ ꯈꯜꯂꯩꯔ꯭ꯗꯤ ꯊꯕꯛ ꯇꯣ ꯁꯨꯐꯥ ꯐꯥꯡꯉꯣꯏꯕ ꯃꯊꯪ ꯃꯊꯥꯡ ꯃꯊꯥꯡ ꯇꯧꯔꯛꯄꯗ ꯑꯦꯛꯁꯄꯤꯔꯦꯟꯁꯁꯨ ꯂꯩꯔꯅꯤ ꯃꯤ ꯑꯥꯗ ꯀꯃꯥꯏꯅ ꯊꯕꯛ ꯁꯨꯗꯣꯏꯅꯣ ꯈꯣꯠꯇꯣꯏꯅꯣꯗꯣ ꯈꯪꯉꯅꯤ ꯊꯕꯛ ꯊꯕꯛ ꯊꯕꯛ ꯑꯃ ꯇꯧꯒꯗ ꯊꯕꯛ ꯑꯃꯒ ꯃꯥꯟꯅꯗꯦꯕ